ꯔꯥꯝ
ꯍꯣꯏ
ꯑꯁ ꯅꯪꯒꯤꯗꯣ ꯌꯥꯝ ꯀꯩꯅꯣ ꯇꯧꯗ꯭ꯔꯥ
ꯑꯦ ꯀꯔꯤ
ꯑ ꯀꯥꯅꯤ ꯁꯨ ꯍꯥꯏꯗꯕꯤꯗ
ꯑꯁꯤꯅꯦ ꯁꯔꯄ꯭ꯔꯥꯏꯖ ꯄꯤꯕ
ꯎꯝ ꯁꯞꯄ꯭ꯔꯥꯏꯖ ꯄꯤꯔꯒ ꯑꯩ ꯆꯤꯜꯂꯝꯃꯗꯤ ꯀꯃꯥꯏ ꯇꯧꯕ ꯅꯪ ꯁꯞꯄ꯭ꯔꯥꯏꯁꯇꯣ ꯎꯝ ꯌꯥꯝ ꯅꯩꯕ ꯁꯥꯒꯅꯨꯀꯣ ꯍꯅꯨꯕꯤ
ꯅꯩꯊꯔꯅꯦ ꯍꯅꯨꯕꯤꯅ ꯅꯩ ꯍꯧꯖꯤꯛꯀꯥꯟꯗꯤ ꯍꯅꯨꯕꯤ ꯈꯣꯏꯅ ꯅꯩꯕꯅꯦ
ꯁꯤ ꯍꯅꯨꯕꯤꯖꯦ ꯑꯩꯖꯨ ꯌꯥꯝ ꯄꯥꯝꯒ꯭ꯔ ꯃꯥꯜꯂꯦꯗꯟ ꯑꯩꯅ
ꯃꯧꯅ ꯂꯩꯁꯥꯕꯤꯗꯒꯤ ꯅꯩꯊꯥꯔꯛꯄꯒꯨꯝꯅ ꯑꯉꯥꯡꯗꯒꯤ ꯍꯟꯅꯨꯕꯤꯗ ꯅꯩꯊꯔꯛꯏꯅꯤꯅꯦ
ꯍꯥꯏꯕꯥꯎ ꯍꯥꯏꯔꯛꯇꯕꯤꯗ ꯍꯦꯛꯇ ꯇꯧꯁꯟꯕꯅꯦꯕ ꯑꯁ ꯌꯥꯝ ꯄꯥꯝꯃ ꯃꯥꯜꯂꯦ ꯑꯩ ꯈꯣꯟꯖꯦꯁꯦꯜ ꯌꯥꯝ ꯇꯥꯅꯤꯡꯒ꯭ꯔ ꯃꯥꯜꯂꯦ
ꯑꯩꯅ ꯇꯧꯔꯣꯏ ꯇꯧꯔꯣꯏ ꯍꯥꯏꯁꯨ ꯈꯨꯕꯤꯁꯤꯅꯀꯣ ꯂꯝ ꯍꯦꯟꯕ ꯑꯩꯒꯤ ꯈꯨꯕꯤꯁꯦ ꯂꯝꯍꯦꯜꯂꯦꯕ
ꯌꯥꯝꯂꯦꯗ ꯑꯦꯁ ꯑꯗꯨꯗꯤ ꯌꯥꯝ ꯈꯠꯄ ꯐꯠꯇꯕꯅꯦꯀꯣ
ꯑꯗꯨꯅꯦ ꯒ꯭ꯌꯥꯟ ꯇꯥꯕ ꯍꯧꯒꯗꯕꯅꯦ ꯑꯌꯤꯡꯕꯤꯗꯨꯒ ꯑꯌꯤꯡꯕꯤ ꯑꯣꯏꯒꯗꯕꯅꯦ
ꯍꯣꯏ ꯑꯩ ꯑꯃꯨꯛ ꯊꯦꯡꯅꯕꯗꯤ ꯒ꯭ꯌꯥꯟ ꯇꯥꯕ ꯉꯝꯖꯦꯕ ꯋꯥꯎ
ꯒ꯭ꯔꯨꯞꯀꯤ ꯃꯤꯁꯦꯁ ꯃꯌꯥꯝꯅ ꯐꯣꯜꯁꯨ ꯌꯥꯗ꯭ꯔꯦ ꯍꯥ
ꯀꯔꯤ ꯀꯔꯤ ꯍꯥꯏꯔꯛꯈꯔꯒꯦꯕ ꯐꯣꯟ ꯌꯥꯍꯟꯗꯕ ꯃꯦꯁꯦꯖ ꯇꯨꯕꯨ
ꯑꯥ
ꯐꯣꯟ ꯐꯣꯟ ꯐꯣꯟ ꯐꯥꯎ ꯐꯣꯟ ꯐꯥꯎ ꯌꯥꯍꯟꯗꯕ ꯃꯦꯁꯦꯖꯇꯨ ꯀꯔꯤ ꯃꯦꯁꯦꯁ ꯊꯥꯔꯛꯑꯒꯦꯕ ꯃꯤꯅ
ꯑꯩ ꯖꯥꯠ ꯖꯥꯠꯅꯦ
ꯍꯣꯏ ꯂꯨꯍꯣꯡꯈ꯭ꯔꯣ ꯆꯦꯟꯒ꯭ꯔꯣ ꯍꯥꯏꯔꯛꯄ꯭ꯔꯥ ꯌꯨꯝ ꯍꯜꯂꯛꯑꯅꯨ ꯍꯥꯏꯔꯛꯄ꯭ꯔꯥ
ꯆꯦꯟ ꯈ꯭ꯔꯥꯁꯦ ꯍꯥꯏꯌꯦ
ꯏꯁ ꯆꯦꯡ ꯈ꯭ꯔꯁꯤꯗꯤ ꯍꯥꯏꯕ ꯑꯣꯏꯔꯝꯃꯣꯏꯗ ꯃꯤꯅ ꯆꯦꯡꯈ꯭ꯔꯣ ꯆꯦꯡꯈ꯭ꯔꯣ ꯍꯥꯏꯕ ꯑꯣꯏꯝꯅꯤꯗ
ꯆꯩꯟ ꯈ꯭ꯔꯣ ꯍꯥꯏꯕ ꯅꯠꯇꯦꯅꯦ ꯃꯥ ꯃꯥ ꯑꯣꯛ ꯑꯣꯛ ꯄꯨꯔꯒꯂꯥꯛꯀꯦ ꯁꯦꯡꯈꯔꯁ ꯍꯥꯏꯌꯦ ꯀꯃꯥꯏ ꯇꯧꯗꯣꯏꯅꯣ ꯑꯩ ꯒꯌꯥꯟ ꯇꯥꯗꯔꯦ
ꯅꯪꯁꯦ ꯌꯥꯝ ꯍꯣꯡꯉꯤꯀꯣ ꯑꯣꯛ ꯑꯣꯛꯀ ꯑꯣꯟꯅꯅꯤꯍꯥꯏ ꯇꯧꯕꯗꯣ ꯎꯝ ꯃꯤꯅ ꯀꯔꯤꯅꯣꯅꯦꯍꯦ ꯑꯣꯛꯀ ꯑꯣꯟꯅꯅꯤꯡꯉꯥꯏ ꯇꯧꯔꯤꯗꯣ ꯅꯪ
ꯑꯗꯨꯒꯤ ꯌꯥꯗꯕꯤꯗ ꯂꯩꯃꯅꯦ
ꯎꯝ ꯑꯩ ꯑꯩ ꯑꯩ ꯂꯩꯕꯩꯅꯦꯕ
ꯎꯝ ꯅꯪ ꯂꯩꯕꯒꯤ ꯑꯇꯣꯞꯄꯗ ꯌꯥꯕ ꯉꯝꯗ꯭ꯔꯒ ꯂꯩꯕꯅꯦ
ꯎꯝ ꯑꯗꯨꯅꯦ ꯈꯪꯉꯦ ꯅꯣꯛꯄꯤꯌꯨ ꯅꯣꯛꯄꯤꯌꯨ ꯍꯔꯥꯎꯔꯒ ꯅꯣꯛꯄꯤꯌꯨ
ꯅꯠꯇꯦ ꯑꯁꯤꯗꯀꯣ ꯑꯩꯈꯣꯏ ꯆꯠꯅꯕꯤ ꯑꯃ ꯅꯣꯛꯑꯒ ꯂꯩꯕ
ꯃꯥꯁꯨ ꯇꯥꯕꯗꯅꯥꯀꯣꯡ ꯏ ꯇꯥꯔꯝꯃꯅꯤ ꯃꯥꯗꯣ
ꯑꯩꯒꯤ ꯋꯥꯔꯤ ꯇꯥꯕꯗꯃꯥ ꯋꯥꯟꯊꯒꯤꯗꯣꯔꯦ
ꯍꯣꯏ ꯅꯥꯔꯀꯣꯡꯒꯁꯦ ꯏ ꯂꯣꯏ ꯇꯥꯔꯝꯃꯅꯤ ꯃꯤ ꯀꯣꯛ ꯉꯥꯎꯔꯒ ꯁꯤꯒꯦ ꯁꯤꯒꯦ ꯇꯧꯔꯝꯃꯅꯤ ꯃꯤ
ꯈ꯭ꯔ ꯍꯌꯦ ꯀꯃꯥꯏꯅ ꯇꯧꯗꯣꯏꯅꯣ
ꯎꯝ ꯅꯁꯛꯇꯨ ꯌꯦꯡꯅꯤꯡꯉꯝꯃꯔꯣꯏꯌꯦ ꯃꯥꯁꯨ ꯍꯥꯏ
ꯑꯩꯒ ꯊꯕꯛ ꯇꯧꯃꯤꯟꯅꯕ ꯉꯝꯗ꯭ꯔꯦ ꯅꯌꯨꯝ ꯄꯥꯟꯒꯦꯁꯨ ꯄꯥꯏꯈ꯭ꯔꯣ ꯍꯥꯏꯌꯦ
ꯍꯣꯏ ꯍꯣꯏ ꯍꯣꯏ ꯇꯨ ꯑꯩꯅ ꯍꯥꯏꯗ꯭ꯔꯥ ꯅꯪ ꯅꯃꯥꯟꯅꯕꯤ ꯐꯥꯎ ꯑꯗꯨꯃꯥꯏꯅ ꯇꯧꯔꯗꯤ ꯍꯌꯦꯡꯋꯥꯏ ꯑꯩꯅ ꯄꯨꯔꯛꯑꯗꯤ ꯑꯩ ꯀꯌꯥꯃꯨꯛ ꯋꯥꯒꯅꯤ
ꯀꯔꯤꯀꯁꯨ ꯋꯥꯔꯣꯏꯅꯦ ꯑꯍꯟ ꯂꯧꯕ ꯅꯨꯡꯉꯥꯏꯌꯦ ꯍꯥꯏꯕꯅꯦꯀꯣ
ꯑꯍꯟ ꯂꯧꯕ ꯈꯣꯁꯦ
ꯅꯣꯏꯒꯤ ꯂꯦꯡꯒꯅꯦ ꯑꯉꯡ ꯑꯣꯏꯔꯤ ꯃꯗꯤ
ꯑꯥꯏꯁ
ꯁꯦꯡꯕꯅꯦ ꯑꯩꯒ ꯊꯕꯛ ꯇꯧꯃꯤꯟꯅꯕꯒꯤ ꯑꯗꯨ ꯑꯩꯒꯤ ꯃꯤꯡ ꯀꯧꯍꯟꯕꯒꯤꯅꯦ
ꯑꯩꯏꯁ ꯃꯥꯟꯗꯦꯗ ꯅꯪꯁꯨ ꯑꯉꯥꯡ ꯑꯣꯏꯔꯝꯒꯅꯤ ꯑꯍꯟ ꯁꯥꯅꯤꯡꯕꯗꯣ ꯃꯥꯜꯂꯦ ꯑꯩꯖꯦ ꯅꯪ
ꯑꯩꯁꯦ ꯍꯦꯟꯅ ꯑꯉꯥꯡ ꯁꯥꯅꯤꯡꯕꯅꯤꯅꯦ ꯑꯩ ꯆꯍꯤ ꯇ꯭ꯋꯦꯟꯇꯤ ꯌꯥꯔꯦꯀꯣ ꯑꯩ ꯉꯁꯤꯗꯒꯤ ꯍꯥ ꯇꯣꯏꯟꯇꯤ ꯑꯣꯟꯈ꯭ꯔꯒꯦ
ꯅꯪꯖꯦ
ꯍꯩꯏ ꯀꯤꯀ ꯌꯧꯈ꯭ꯔꯦꯀꯣ
ꯑꯍꯥꯟꯕ ꯁꯥꯅꯤꯡꯕꯗꯣ
ꯅꯠꯇꯦꯅꯦ
ꯄꯨꯡ ꯀꯌꯥꯗ ꯂꯣꯏꯒꯦꯕ ꯅꯣꯏ ꯊꯕꯛꯇꯣ
ꯂꯣꯏꯕ ꯉꯥꯏꯕꯗ ꯇꯨꯝꯒꯦꯗꯧꯔꯦ ꯁꯤꯒꯗꯧꯔꯦ ꯃꯤꯁꯨ ꯂꯛꯇꯦ ꯇꯨꯝꯅꯤꯡꯈ꯭ꯔꯦ ꯌꯥꯝꯅ ꯆꯥꯕꯌꯥꯕ ꯆꯁꯤꯟ ꯈ꯭ꯔꯝꯅꯤꯅ
ꯇꯨꯃꯤꯟꯅ ꯂꯣꯜꯂꯒ ꯆꯠꯈ꯭ꯔꯣ ꯀꯩꯅꯣ
ꯃꯄꯨ ꯑꯨꯗꯦꯅꯦ ꯅ ꯆꯕꯤ ꯄꯨꯔꯒ ꯆꯠꯈꯔꯁꯨ ꯍꯌꯦꯡꯗꯤ ꯁꯨꯇꯤꯅꯦ
ꯍꯩꯏꯔꯝꯃꯣꯏꯗ ꯒꯔꯤ ꯊꯧꯕꯁꯨ
ꯇꯔꯤꯒꯦ ꯁꯥꯏꯀꯜꯗꯤ ꯍꯩꯏꯌꯦ
ꯑꯦ ꯁꯥꯏꯀꯜ ꯐꯥꯎ ꯃꯤꯅ ꯃꯅꯤꯡꯇ ꯐꯖꯅ ꯄꯥꯏꯔꯒ ꯏꯟꯕꯗꯣ ꯑꯣꯏꯔꯝꯅꯤ ꯅꯠꯇ꯭ꯔꯒ
ꯏꯇꯣꯝꯇꯒꯤꯗꯤ ꯊꯧꯕ ꯍꯩꯌꯦ ꯃꯤꯇꯣꯡꯉꯗꯤ ꯂꯩꯕ ꯍꯩꯏꯇꯦ
ꯎꯝ
ꯑꯣꯠꯄ ꯍꯩꯏꯌꯦ ꯂꯩꯕ ꯍꯩꯇꯦ
ꯑꯥꯏꯀꯠ ꯁꯥꯏꯀꯜꯒꯤ ꯀꯩꯅꯣꯗ ꯇꯥꯏꯌꯔ ꯃꯔꯤ ꯄꯥꯟꯕꯗꯣ ꯑꯗꯨꯄꯣ‌ꯏ ꯑꯣꯏꯔꯝꯅꯤ ꯅꯪ ꯑꯩ ꯀꯥꯆ
ꯍꯥꯏꯃꯜꯂꯦꯗ
ꯎꯝꯝ
ꯁꯦ ꯑꯉꯥꯡ ꯃꯆꯥ ꯅꯠꯇ꯭ꯔꯕꯅꯦ
ꯎꯝ ꯃꯥꯟꯗꯕ ꯑꯗꯨꯒꯁꯨ ꯒꯥꯔꯤ ꯊꯧꯋ ꯆꯠ ꯄꯤꯀ ꯇꯧꯔꯝꯃꯤꯅꯦꯕ ꯃ ꯇꯧꯔꯤꯅꯦꯕ
ꯕꯨꯗꯤ ꯊꯣꯞꯄ ꯍꯩꯏ ꯇꯦ ꯑꯁꯦꯡꯕ ꯍꯥꯏꯕꯤꯒꯦ
ꯎꯝ ꯎꯝ ꯀꯔꯤꯅ ꯂꯥꯛꯀꯦ ꯈꯣꯡꯅ ꯂꯥꯛꯄ꯭ꯔꯣ
ꯈꯣꯡꯅ ꯆꯠꯂꯦ ꯒꯥꯔꯤ ꯂꯩꯌꯦ ꯑꯗꯨꯁꯨ ꯊꯧꯅꯤꯡꯇꯦ
ꯑꯦꯁ ꯊꯧꯅꯤꯡꯗꯦ ꯀꯥꯏꯅ ꯊꯧꯅꯤꯡꯗꯦ ꯒꯥꯏꯅ ꯏꯁ ꯍꯧꯅꯤꯡꯗꯦ ꯀꯥꯏꯅꯗꯤ ꯍꯥꯏꯒꯅꯨꯗ ꯍꯣꯏ ꯍꯩꯇꯦ ꯍꯥꯏꯕꯗ
ꯍꯩ ꯍ ꯩ ꯍꯩꯗꯤ ꯌꯥꯝ ꯍꯩꯇꯦꯗ
ꯑꯇꯨꯅꯦꯕ ꯍꯥ
ꯅꯣꯏꯕꯨ ꯀꯃꯥꯏ ꯀꯃꯥꯏ ꯄꯥꯂꯤꯒꯦ
ꯑꯩꯁꯦ ꯍꯧꯖꯤꯛꯀꯥꯟꯗꯤ ꯇꯨꯝꯕꯒ ꯆꯥꯕꯒ ꯈꯛꯇ ꯉꯥꯏꯔꯦꯗ
ꯀ꯭ꯂꯥꯁ ꯆꯠꯄꯔ
ꯄꯥꯁ ꯂꯩꯇꯦ ꯍꯧꯖꯤꯛ ꯀꯥꯟ
ꯅꯨꯡꯉꯥꯏꯀꯣ
ꯅꯨꯡꯉꯥꯏ ꯕꯅꯦ
ꯌꯥꯝ ꯅꯨꯡꯉꯥꯏꯀ‌ꯣ ꯅꯨꯡꯇꯤꯒꯤ ꯆꯥꯕ ꯇꯨꯝꯕ ꯆꯥꯕ ꯇꯨꯝꯕ
ꯎꯝ ꯎꯝ ꯎꯝ ꯏꯟꯖꯥꯛ ꯍꯥꯎꯔꯗꯤ ꯍꯦꯛ ꯅꯨꯡꯉꯥꯏꯅꯗ ꯍꯤꯟꯖꯥꯛ ꯍꯥꯎꯇ
ꯂ‌ꯦꯝꯅ ꯂꯩꯕꯕꯨ ꯗꯥꯥꯜ ꯆꯥꯔꯁꯨ ꯌꯥꯔꯦ ꯀꯩꯗꯧꯔꯒꯦ
ꯑꯣꯁ ꯎꯝ ꯁꯨꯃꯥꯏꯅ ꯐ꯭ꯔꯤ ꯂꯩꯔꯗꯤꯀꯣ ꯑꯍꯥꯎ ꯑꯍꯥꯎꯕ ꯆꯥꯒꯗꯕꯅꯦ ꯋꯥꯔꯗꯤ ꯄꯪꯆꯥꯥ ꯆꯥꯕ ꯌꯥꯏꯕ ꯑꯗꯨ
ꯆꯨꯝꯃꯤ ꯆꯨꯝꯃꯤ ꯏꯌꯥꯝꯕꯅ ꯍꯥꯏꯕ ꯆꯨꯝꯃꯤ
ꯎꯝ ꯎꯝ ꯃꯥꯟꯅꯤ ꯃꯥꯟꯅꯤ
ꯑꯈꯣꯏꯗꯤ ꯑꯉꯥꯡ ꯑꯣꯏꯕꯒꯤ ꯀꯔꯤꯁꯨ ꯈꯪꯗꯦ
ꯎꯝ ꯈꯪꯉꯝꯃꯔꯣꯏ ꯈꯪꯉꯝꯃꯔꯣꯏ
ꯍꯣꯏ ꯍ‌ꯣꯏ ꯐꯣꯟ ꯇꯧꯕ ꯐꯥꯎꯕ ꯈꯪꯗꯦ ꯉꯔꯥꯡꯅ ꯑꯍꯥꯟꯕꯅꯦꯃ‌ꯦ
ꯑꯉꯥꯡ ꯑꯣꯏ ꯃꯟꯕꯒꯤꯀꯣ
ꯑꯦ ꯆꯤꯡꯗꯤ ꯌꯥꯝ ꯍꯩꯕꯀꯣ ꯑꯗꯨ ꯑꯣꯏꯔꯒ
ꯍꯩꯇ‌ꯦꯗ
ꯅꯪꯗꯣ ꯀꯩꯅꯣ ꯍꯪꯒ‌ꯦ ꯆꯤꯡ ꯃꯅꯥꯛ ꯇ ꯂꯩ ꯇ꯭ꯔꯥꯛ ꯆꯤꯡ ꯃꯅꯥꯛꯇ ꯂꯩ ꯈꯔ ꯅꯛꯄ꯭ꯔꯣ
ꯅꯛꯇꯦ ꯑꯩ ꯃꯩꯌꯥꯏꯗ ꯂꯩ
ꯑꯣ ꯑꯣ
ꯑꯗꯨꯒꯤ ꯌꯨꯝꯁꯨ ꯆꯠꯄ ꯌꯥꯗ꯭ꯔꯦ ꯍꯟꯗꯛꯇꯤ ꯈ꯭ꯔꯤꯁꯃꯥꯁꯁꯨ ꯆꯠꯄ ꯐꯪꯉꯔ‌ꯣꯏ ꯅꯣꯏ ꯊꯤꯔꯒ ꯂꯥꯛꯁꯤꯔꯥ ꯈꯪꯗ‌ꯦ
ꯂꯥꯎꯅꯦ ꯂꯥꯎꯅꯦ ꯆꯪꯉꯛꯎꯅꯦ
ꯅ‌ꯣꯛꯄꯁꯦ ꯈꯔ ꯔꯥꯁꯤ ꯂꯩꯍꯟꯒꯦ ꯇꯧꯕꯅꯦ ꯍꯦꯛꯇ ꯔꯥꯁꯤ ꯌꯥꯎꯈꯤꯗ꯭ꯔꯦꯅꯦꯍꯦ
ꯎꯝ ꯅꯪꯅ ꯍꯥꯏꯕꯗ‌ꯣ ꯑꯩ ꯅꯤꯡꯁꯤꯡꯉꯦ ꯈꯣꯏ ꯂꯣꯟ ꯉꯥꯡꯉꯗꯤ ꯔꯥꯁꯤ ꯂꯩꯇꯦ ꯍꯥꯏꯕꯗꯣ
ꯑꯗꯨꯅꯦ ꯅ‌ꯣꯛ
ꯅꯪꯖ‌ꯦ ꯅꯪꯁꯦ ꯑꯗꯨꯃꯥꯏ ꯍꯥꯏꯔꯗꯤ ꯑꯩꯈꯣꯏ ꯈꯨꯟꯒꯤ ꯃꯤꯒ ꯑꯣꯏꯔꯝꯗꯧ ꯃꯥꯟꯕ ꯑꯩꯈꯣꯏ ꯈꯨꯟꯁꯨꯀ‌ꯣ ꯔꯥꯁꯤ ꯌꯥꯝ ꯂꯩꯇꯕꯅꯦꯕ ꯋꯥꯉꯥꯡ ꯁꯉꯥꯡꯗꯣ ꯑꯗꯨꯒꯤ ꯂꯣꯏ ꯈꯨꯟꯒꯤ ꯃꯤ ꯑꯣꯏꯔꯝꯗꯧ ꯃꯥꯟꯕ ꯗꯨꯒꯤ
ꯍꯧꯖꯤꯛꯇꯤ ꯃꯤꯇꯩꯩꯂ‌ꯣꯟ ꯉꯥꯡꯕꯒꯤ ꯉꯥꯡꯕ ꯍꯩꯇꯕꯒꯤ ꯌꯥꯝ ꯐꯖꯕ ꯁꯥꯔꯤꯅꯦꯕ ꯂꯣꯟꯗꯥ ꯑꯁ‌ꯦꯡꯕꯗ ꯂꯥꯛꯑꯗꯤ ꯑꯁ ꯀꯕꯨꯇ ꯈꯞꯄꯒꯨꯝꯅ ꯈꯞꯀꯗꯕꯅꯦ
ꯑꯩ ꯈꯨꯟꯗꯤꯀ‌ꯣ ꯅꯨꯄꯤ ꯑꯣꯏꯒ‌ꯦꯔꯥ ꯅꯨꯄꯥ ꯑꯣꯏꯒ‌ꯦꯔꯥ ꯋꯥꯥꯉꯥꯡ ꯁꯥꯥꯡꯉꯥꯡꯗꯣ ꯌꯥꯝ ꯔꯥꯁꯤ ꯂꯩꯇꯕꯅꯦꯕ
ꯎꯝ ꯂꯩꯔꯝꯅꯤꯗ
ꯎꯝ ꯅꯪꯒ ꯅꯪꯁꯨ ꯑꯩꯈꯣꯏ ꯈꯨꯟꯒꯤ ꯃꯤꯒ ꯑꯣꯏꯔꯝꯗꯧ ꯃꯥꯟꯕ ꯗꯨꯒꯤ
ꯑꯩꯁꯨ ꯔꯥꯁꯤ ꯂꯩꯩꯇ‌ꯦꯕ ꯋꯥ ꯉꯥꯡꯕꯗ ꯏꯅꯦ
ꯆꯩ ꯆꯥꯒꯟꯕꯅꯦꯀ‌ꯣ
ꯆꯩꯕꯨꯗꯤ ꯆꯥꯗ‌ꯦ
ꯆꯥꯔꯛꯀꯅꯤꯀ‌ꯣ ꯍꯌꯦꯡꯋꯥꯏ ꯁꯤ ꯅꯨꯄꯤꯁꯦ ꯃꯆꯤꯟ ꯌꯥꯝ ꯀꯟꯕꯩꯒ ꯇꯧꯔꯒ ꯁꯥ
ꯍꯌ‌ꯦꯡꯋꯥꯏꯗꯤ ꯏꯪ ꯇꯞꯀꯗꯝꯅꯦ ꯀꯩꯅ‌ꯣ
ꯍꯩꯁ ꯃꯥꯟꯈꯤꯗ꯭ꯔꯦꯗ ꯑꯣꯟꯊ‌ꯣꯛꯅ
ꯍꯌꯦꯡ ꯋꯥꯏꯗꯤ ꯏꯪ ꯇꯞꯄꯗ ꯃꯤꯡ ꯆꯠꯀꯗꯕ ꯂꯩ
ꯑꯩꯒ ꯂꯩꯗꯥꯏꯗ ꯈꯠꯅꯕꯒꯤ ꯃꯈꯣꯟꯗ ꯋꯥꯏꯁꯪꯉꯅꯤꯗ ꯅꯪ
ꯇꯥ ꯑꯃ ꯁꯨꯗ꯭ꯔꯤꯒꯤꯅ ꯁꯝ ꯐꯣꯏꯅꯕꯒꯤ ꯄꯥꯎ ꯇꯥꯅꯦ
ꯃꯤꯁꯤꯡꯅ ꯑꯁ ꯑꯁꯤꯒꯤ ꯑꯅꯤꯁꯦ ꯑꯃꯨꯛ ꯍꯧꯔꯅꯤ ꯇꯨꯝꯕ ꯐꯥꯎ ꯌꯥꯗꯦ ꯑꯗꯨꯝ ꯈꯠꯅꯔ ꯂꯩ ꯅꯨꯡꯇꯤꯒꯩ ꯇꯧꯔꯒ
ꯅ ꯍꯥꯏꯔꯣꯏꯔꯦ ꯅꯣꯏ ꯂꯩꯀꯥꯏꯗ ꯇꯥꯒꯗꯕꯁꯦ ꯍꯥꯏꯕꯤꯎꯔꯥ
ꯑꯃ ꯍꯥꯡꯉꯦ
ꯀꯔꯤ ꯍꯥꯏꯗꯣꯏꯕ
ꯑꯁ
ꯑꯥ
ꯑꯧ ꯍꯣ
ꯌꯦꯡꯉꯣ ꯑꯗꯨꯝ ꯁꯤ ꯑꯅꯤꯗꯪ ꯊꯧꯅꯤꯡꯉꯤꯑꯕ ꯑꯗꯨꯒ ꯑꯅꯁꯦꯌꯣ ꯈꯝꯁꯥꯃꯤꯗ ꯑꯥꯏꯔꯒ ꯁꯤꯂ ꯆꯠꯂꯒꯦ
ꯇꯩꯔꯣꯟ ꯑꯉꯥꯡꯗꯗꯤ ꯌꯥꯗꯕꯅꯦ ꯕꯦꯝꯃꯥ
ꯅꯠꯇꯦ ꯃꯤꯒꯤ ꯗꯥꯏꯂꯣꯛ ꯁꯨꯝ ꯍꯥꯏꯕꯤꯕꯅꯦ ꯀꯩꯅꯣ
ꯑꯔ ꯁꯣ ꯑꯔ ꯁꯣ
ꯑꯗꯨꯒ ꯁꯨꯃꯥꯏ ꯇꯧꯔꯒ ꯃꯥꯥꯏ‌ ꯈꯨꯍꯥꯏꯗꯣ ꯑꯗꯨꯒ ꯑꯗ ꯁꯤꯌꯣ ꯎꯝ ꯎꯝ
ꯑ
ꯃꯨꯛꯕꯥꯥꯡ ꯂꯧꯁꯤꯔꯣ
ꯇꯧꯁꯦ
ꯀꯔꯤ ꯆꯥꯕ ꯍꯩꯒꯦ ꯅꯪ ꯀꯔꯤ ꯆꯥꯕ ꯈ꯭ꯋꯥꯏ ꯆꯥꯕ ꯉꯝꯕ ꯑꯝꯇ ꯍꯥꯏꯔꯛꯑꯣꯁꯦ
ꯉꯥꯏꯎꯀꯣ ꯑꯩꯔꯣ
ꯎꯝ
ꯑꯣꯛꯇꯣꯄꯥꯁ ꯆꯅꯤꯉꯦꯅꯦ ꯀꯔꯤ
ꯑꯗꯨꯒꯨꯕꯗꯤ ꯃꯨꯛ
ꯑꯉꯥꯡ ꯑꯉꯥꯡꯁꯤꯡ ꯇꯨꯃꯤꯟꯂꯩꯑꯣ ꯑꯍꯥꯟꯗ ꯍꯥꯏꯔꯗꯤ ꯍꯣꯏ ꯏ ꯑꯣꯛꯇꯣꯄꯁ ꯍꯥꯏꯗꯤ ꯂꯣꯛꯑꯑꯣ ꯑꯣꯛꯇꯣ
ꯇꯠꯂ ꯍꯦ
ꯑꯣꯛꯗꯣꯕꯁ
ꯑꯣꯇꯣꯄꯁ ꯊꯔꯣꯏ ꯆꯥꯖꯤꯔꯣ ꯊꯔꯣꯏ ꯃꯨꯛꯕꯥꯡ ꯇꯧꯖꯤꯔꯣ
ꯊꯥꯔꯣꯏꯗꯤ ꯏꯕꯨꯡꯉꯣ ꯅꯪꯅ ꯉꯝꯂꯣꯏꯍꯦ ꯊꯔꯣꯏꯒꯤꯗꯤ ꯄ꯭ꯔꯣꯅꯦ ꯀꯩꯗꯧꯔꯒꯦ ꯈꯨꯠꯅ ꯄꯥꯏꯗꯁꯨ ꯆꯨꯄ ꯍꯩꯌꯦ
ꯐꯖꯅ ꯆꯨꯞ ꯄꯛꯄ ꯃꯥꯜꯂꯤꯗ ꯊꯥꯔꯣꯏꯔ
ꯍꯔꯣꯏ ꯍꯔꯣꯏ ꯑꯦ ꯅꯆꯤꯟ ꯅꯔꯩ ꯀꯦꯟꯒꯗꯕ ꯋꯥ ꯉꯥꯡꯒꯅꯨꯀꯣ
ꯑꯩ
ꯁ꯭ꯋꯥꯏ ꯂꯥꯎꯋ‌ꯦ ꯀꯦꯗꯧꯔꯤ
ꯑꯦ ꯁ꯭ꯋꯥꯏ ꯂꯥꯎꯋ‌ꯦꯒꯥꯏꯅ
ꯗꯨꯀꯥꯟ ꯄꯣꯛꯈꯥꯏꯒ‌ꯦꯗꯧꯔꯦ ꯑꯩꯅ ꯅꯣꯛꯄꯗ ꯑꯃꯁꯦꯅ ꯀꯣꯃꯦꯟ ꯁꯤꯜꯂꯒ ꯐꯝꯃꯒ ꯂꯩ
ꯑꯦ ꯍꯟꯅ ꯄꯅꯤꯁꯦ ꯀꯥꯁꯇꯝꯃꯔ ꯂꯣꯏ
ꯀꯁꯇꯃꯔ ꯆꯪꯗꯕꯤꯗ ꯏꯕꯥꯅꯤ ꯆꯥꯊꯣꯛꯄꯅ ꯌꯥꯝꯔꯝꯅꯤ ꯃꯥꯄꯨ ꯂꯩꯇ‌ꯦꯕ ꯍꯧꯖꯤꯛꯇꯤ
ꯅꯕꯅꯤ ꯁꯛ ꯎꯕꯗ ꯂꯣꯏ ꯆꯥꯡꯅꯤꯡꯉꯝꯃꯔꯣꯏ
ꯆꯪꯕꯅꯦ ꯉꯁꯤꯗꯤ ꯂꯤꯞꯁꯇꯤꯛ ꯇꯥꯏꯗꯕꯒꯤꯔꯥ ꯃꯤ ꯆꯪꯗꯦ
ꯑ‌ꯣꯟꯊ‌ꯣꯛꯄ ꯃꯤꯁꯤꯡꯁ
ꯍꯣꯔꯦꯟ ꯉꯍꯥꯛ ꯂꯩꯔꯗꯤ ꯇꯩꯕ ꯍꯧꯔꯗꯕꯅꯦ ꯉꯥꯁꯤꯁꯦꯀꯣ ꯊꯋꯥꯏ ꯌꯥꯝ ꯅꯨꯡꯉꯥꯏ ꯇꯩꯕ
ꯑ ꯀꯩꯒꯤꯃꯨꯛ ꯑꯗꯨꯅ
ꯈꯠꯇ
ꯀꯤꯅꯣ
ꯅꯨꯄꯤ
ꯀꯩꯒꯤ
ꯅꯨꯡꯉꯥꯏꯇꯦꯕ ꯄꯥꯔꯇꯤ ꯇꯧꯁ‌ꯦ ꯀꯩꯅ‌ꯣ ꯑꯩꯅ
ꯃꯔꯝ ꯍꯥꯏꯗ꯭ꯔꯒ
ꯑꯩꯕꯨ ꯑꯍꯟꯅꯦ ꯍꯥꯏꯅ ꯍꯥꯏꯕꯤꯌꯦ ꯊꯝꯃꯣꯏ ꯌꯥꯝ ꯀꯥꯏ
ꯃꯥꯅ ꯑꯍꯟꯅꯤ ꯃꯇꯣꯝꯗ ꯍꯥꯏꯖꯔꯒ
ꯍꯌꯦꯡꯅꯦ ꯁꯨꯇꯤꯅꯦ ꯄꯥꯔꯇꯤ ꯇꯧꯁꯦ
ꯑꯣꯛꯇꯣꯄꯁ ꯂꯩꯔꯒ ꯂꯥꯛꯎꯀ‌ꯣ
ꯍꯌꯦꯡꯗꯤ ꯑꯇꯤꯡꯕ ꯄꯥꯔꯇꯤ ꯇꯧꯒ‌ꯦ
ꯑꯩꯁ
ꯂꯥꯛꯀ‌ꯦ
ꯑꯩꯍ ꯖꯥꯠ ꯖꯥꯠ ꯇꯧꯗ‍꯭ꯔ ꯅꯪꯁ‌ꯩ